ꯇꯥꯔꯕꯣ ꯇꯥꯔꯕꯣ
ꯇꯥꯔꯦ ꯌꯥꯕ ꯃꯥꯜꯂꯤꯀꯣ ꯑꯁꯤ
ꯀꯣꯜ ꯇꯧꯕꯗꯤ ꯌꯥꯏ ꯃꯣꯏꯁꯨ ꯈ꯭ꯔ ꯇꯧꯋꯦ ꯍꯥꯏꯕꯅꯤ ꯀꯣꯜꯕꯨ ꯌꯥꯅꯤ ꯌꯥꯗꯧ ꯃꯥꯜꯂꯤ ꯈꯪꯗꯦꯗ ꯌꯥꯗꯧꯃꯥꯂꯦ ꯎꯝ ꯀꯣꯟꯑꯗꯨꯍꯤꯝ ꯃꯥ ꯊꯣꯛꯄꯃ ꯌꯧꯖꯔꯝꯃꯅꯤ ꯑꯃ ꯑꯥꯁꯅ ꯑꯗꯨꯝ ꯇꯧꯔ ꯂꯣꯏꯔꯦ ꯂꯣꯢꯔꯦ ꯎꯝ ꯑꯁ ꯅ ꯑꯩ ꯁꯣꯏꯕ ꯑꯃ ꯂꯩꯔꯦ
ꯀꯔꯤꯗ
ꯁꯨ ꯁꯨꯃꯥꯏꯅ ꯇꯧꯔꯝ ꯌꯥꯕꯅꯦ ꯃꯥ ꯑꯁꯨꯝ ꯅꯥꯀꯟꯒꯤ ꯍꯥꯟꯅ ꯇꯧꯔꯝꯃꯦꯅ
ꯑꯥ
ꯄ ꯑꯃ ꯁꯤꯊꯠꯂꯒ ꯑꯃꯅ ꯇꯔꯒ ꯑꯃ ꯆꯞ ꯆꯥ ꯇꯧꯕ ꯑꯗꯣ ꯑꯩꯅ ꯇꯧꯕ ꯑ ꯅꯝ ꯇꯧꯕ ꯑꯃ ꯌꯥꯏꯌꯦ ꯑꯗꯨ ꯑꯣꯏꯔꯗꯤ
ꯎꯝ ꯀ ꯁꯤꯗꯁꯨ ꯌꯥꯅꯤ ꯀꯩꯅꯣ
ꯑꯩꯅ ꯇꯧꯕ ꯌꯥꯗ꯭ꯔꯥ ꯌꯥꯗ꯭ꯔ ꯈꯪꯗꯦ ꯅꯣꯏ ꯀꯌꯥ ꯁꯨꯕ ꯈꯪꯗꯦ ꯑꯩꯅ ꯇꯧꯉꯥꯟꯅ ꯇꯧꯕ
ꯅꯠꯇꯦ ꯁꯨꯃꯥꯏꯅ ꯇꯧꯔꯛꯁꯨ ꯌꯥꯅꯤꯌꯦ ꯍꯧꯖꯤꯛ ꯑꯩꯅ ꯇꯧꯔꯦꯗꯅ ꯅꯪ ꯑꯃꯗꯨꯗꯩ ꯇꯧꯔꯛꯑꯣ
ꯑꯥ
ꯑꯗꯨꯒ ꯑꯩꯗꯣ ꯆꯥꯛꯂ ꯀꯩꯅꯣꯝ ꯆꯠ ꯆꯥꯊꯣꯛꯎꯔꯒꯦ ꯑꯗꯨꯒ
ꯍꯤꯍꯤ ꯆꯁꯦꯌꯦ ꯇꯧꯅꯤꯡꯉꯦꯗꯣꯏꯣꯁ ꯀꯥꯏꯗ ꯑꯃꯨꯛ ꯆꯥꯏꯔꯣꯏꯗꯅ ꯑꯗꯨ ꯋꯥꯅꯤꯗ
ꯁ꯭ꯄꯤꯀꯔ ꯄꯥꯡꯈꯠꯂꯒ ꯍꯦꯛꯇ ꯌꯦꯡꯒꯗꯧꯅꯤ
ꯇꯤ ꯕꯤ ꯅ ꯇꯧꯔꯗꯤ ꯌꯥꯗꯨꯅꯤ ꯑꯌꯨꯝ ꯑꯩꯅ ꯉꯁꯥꯏ ꯍꯣꯔꯦꯟ ꯑꯩꯅ ꯈꯜꯂꯤꯁꯤ ꯍꯣꯔꯦꯟ ꯇꯤꯚꯤ ꯍꯥꯏꯏꯗ ꯑꯩꯈꯣꯏ ꯏꯁꯀ꯭ꯔꯤꯟ ꯁꯤꯌꯥꯔ ꯇꯧꯔ ꯌꯦꯡꯁꯤꯔꯥ ꯈꯜꯂꯤꯅꯤ ꯑꯗꯨ ꯂꯥꯏ ꯂꯥꯏ ꯅꯨꯡꯉꯥꯏꯇꯕ꯭ꯔꯥ ꯑꯩ ꯋꯥꯈꯜ ꯅꯤ
ꯑꯩ ꯑꯩꯗꯤ ꯑꯩꯗꯤ ꯅꯨꯡꯉꯥꯏ ꯑꯗꯨꯏ ꯌꯥ ꯍꯥꯏꯔꯗꯤ ꯈꯔ ꯅꯨꯡꯉꯥꯏ ꯍꯥꯏꯔꯗꯤ ꯍꯣꯏ ꯐꯣꯟ ꯁꯥꯟꯅꯔꯒꯕꯨꯗꯤ ꯌꯥꯗꯦ ꯑꯗꯨꯒ ꯑꯃꯨꯛ ꯑꯃꯨꯛ ꯁꯥꯟꯅ ꯎꯉ ꯐꯥꯏꯞ ꯖꯤ ꯀꯥꯈ꯭ꯔꯗꯤ ꯅꯨꯡꯉꯥꯏꯌꯦꯕ
ꯑꯩꯈꯣꯏ ꯌꯨꯝꯁꯤꯗ ꯑꯃꯨꯛ ꯂꯥꯏꯠ ꯅꯨꯡꯉꯥꯏꯇꯕꯩ
ꯎ ꯅꯍꯥꯟ ꯀꯩꯅꯣꯍꯣꯏ ꯑꯌꯨꯛ ꯑꯌꯨꯛ ꯌꯦꯡꯉꯦꯕ ꯑꯩꯅ ꯉꯁꯤꯁꯨ ꯌꯦꯡꯉꯦꯕ
ꯎꯝ ꯑꯗꯨ ꯍꯥꯟ ꯍꯅꯤ ꯍꯟ ꯁꯛꯒꯤ ꯄꯣꯠꯇꯨ ꯌꯦꯡ ꯌꯥꯕ꯭ꯔꯣ
ꯍꯥꯏꯂꯥꯏꯠꯇ ꯒꯣꯟ ꯆꯟꯈꯤꯕ ꯈꯛꯇ ꯌꯦꯡ ꯌꯥꯏ
ꯀꯋꯥꯏ ꯆꯪꯉ ꯌꯦꯡꯉꯕ ꯗꯤ
ꯍ ꯥꯏꯂꯥꯏꯠ ꯑꯗꯨ ꯒꯨꯒꯜꯗ ꯑꯗꯨꯝ ꯆꯪꯉꯒ ꯌꯦꯡ ꯌꯥꯕꯅꯤ
ꯍꯌꯦꯡꯕ ꯌꯦꯡ ꯊꯤ ꯊꯤꯕ ꯑꯗꯣ ꯍꯣꯏꯒꯤꯗꯨꯗꯤ ꯌꯥꯎꯗꯦꯕ ꯑꯃꯨꯛ
ꯑꯧ ꯇꯝꯅꯦ ꯑꯗꯨꯗꯗꯤ
ꯉꯔꯥꯡ ꯉꯁꯥꯏ ꯑꯌꯨꯛ ꯑꯍꯤꯡ ꯁꯥꯟꯅꯕꯩꯗꯣ
ꯑꯥ
ꯑꯗꯨꯃ ꯌꯦꯡꯅꯤꯡꯕ ꯍꯥꯏꯇꯥꯔꯦ ꯌꯦ ꯒ꯭ꯌꯥꯟ ꯇꯥꯏꯗꯣ
ꯖꯔꯃꯟꯅ ꯐꯖꯅ ꯊꯣꯝꯃꯤ
ꯑꯗꯨꯕꯨꯔꯤ ꯌꯦꯡꯉꯤꯗ ꯋꯥꯠꯇꯤꯒ ꯌꯦꯡ ꯇꯪꯈꯥꯏꯐꯥꯎ ꯌꯦꯡꯉꯃꯦ ꯑꯗꯩ ꯑꯁ ꯁꯤꯗꯤ ꯃꯩ ꯆꯥꯑꯅꯤ ꯇꯣꯛꯑꯅꯤ ꯑ ꯌꯦꯡꯉꯔꯣꯏ ꯌꯦꯡꯗꯕ ꯐꯖꯔꯝꯕꯅꯤ ꯉꯥꯏꯇꯪꯗꯣ ꯍꯥꯏꯗꯤ ꯑꯃꯊꯛ ꯂꯣꯏꯒꯤ ꯃꯇꯨꯡꯗꯣ ꯐꯖꯔꯝꯕꯅꯤ ꯑꯗꯨꯅ ꯄꯦꯅꯥꯜꯇꯤ ꯇꯥꯖꯤꯟꯒꯤꯕꯩꯅꯦ
ꯍꯥꯥ ꯀꯩꯅꯣ ꯀꯩꯗ ꯀꯩꯅꯣꯒꯤꯖ ꯑꯩ ꯀꯩꯅꯣ ꯇꯧꯔꯦ
ꯅꯇꯤꯌꯥ ꯍꯥꯏꯗꯤ ꯉꯔꯥꯡꯒꯤ ꯕꯣꯟꯗꯨꯕꯨ ꯍꯥꯏꯕ ꯖꯔꯃꯟꯒꯤꯗꯣ ꯍꯥꯟ ꯀꯨꯏ ꯊꯨꯅ ꯊꯣꯏꯖꯤꯜꯂꯦꯅ ꯃꯁꯥ ꯆꯥꯁꯤꯜꯂꯦꯅ ꯃꯇꯨꯡꯗ ꯑꯃꯨꯃꯨꯛ ꯑꯃꯗꯨꯁꯨ ꯁꯨꯝ ꯏꯌꯥꯌꯥꯗꯒꯨꯝ ꯇꯧꯔꯃꯒ ꯀꯣꯟꯅ ꯑꯃꯨꯛ ꯌꯥꯝ ꯐꯖꯔꯝꯕꯅꯦ ꯆꯠ ꯂꯥꯎꯔꯝꯕꯔꯥ ꯑꯃꯗꯤ ꯍꯔꯦ ꯖꯔꯃꯟꯅ ꯃꯨꯛ ꯀꯣꯟꯅꯥꯎ ꯁꯠ ꯆꯟꯖꯤꯟꯒꯔꯦ ꯍꯧꯖꯤꯛ ꯈꯔ ꯌꯥꯈꯤꯗ꯭ꯔꯦ ꯑꯗꯩ ꯃꯇꯨꯡꯗꯁꯨ ꯁꯨꯡ ꯄꯦꯅꯜꯇꯤ ꯇꯥꯏꯌꯦꯗ ꯄꯦꯅꯜꯇꯤ
ꯕꯦꯛꯒꯔꯥꯟ ꯂꯥꯛꯄ꯭ꯔꯥ ꯑꯩꯒꯤ
ꯍꯥꯥ
ꯂꯥꯛꯇꯦ ꯂꯥꯛꯇꯦ
ꯑꯗꯨ ꯀꯩꯅꯣꯗꯤ ꯉꯁꯤꯒꯤ ꯉꯁꯤꯒꯤ ꯐꯖꯩ ꯉꯁꯤꯒꯤ ꯕꯣꯟ ꯁꯟꯅꯕꯗꯣ
ꯏꯁ ꯏꯁꯄꯦꯟꯒ ꯀꯩꯒꯅꯣ
ꯅꯠꯇꯦ ꯏꯁꯄꯦꯟꯒꯤꯕꯨꯗꯤ ꯂꯩꯔꯦꯗꯅ ꯅꯠꯇꯕ ꯑꯌꯨꯛꯀꯤꯗꯣ ꯑꯌꯨꯛꯀꯤꯗꯣ ꯍꯣꯏꯅꯦ ꯀꯥꯎꯒꯔꯦ ꯑ ꯁ꯭ꯨꯏꯗꯦꯟ ꯑ ꯁ꯭ꯨꯏꯗꯦꯟ ꯐꯖ ꯊꯥꯏꯌꯦꯕꯣ
ꯎꯝ ꯎꯝ ꯑꯗꯨ ꯑꯩ ꯑꯩ ꯁꯛ ꯌꯦꯡꯕꯩ ꯉꯥꯛꯇꯪꯗꯨꯗ ꯐꯖꯝꯅꯦ ꯕꯣꯔ ꯑꯃꯗꯤ
ꯄꯤ ꯒꯣꯜꯄꯤ ꯒꯣꯜꯕꯤ ꯃꯃꯥꯡꯗ ꯀꯩ ꯍꯥꯏꯅꯤ ꯃꯣꯏꯒꯤ ꯃꯉꯣꯟꯗ ꯅꯠꯇꯦꯕ ꯇꯥꯕꯗꯤ ꯇꯥꯗꯦꯕ ꯑꯣ ꯑꯣꯟ ꯁꯥꯏꯠ ꯇꯥꯏꯌꯦꯕ ꯑꯣꯟ ꯁꯥꯏꯠ ꯑꯣꯞꯁꯥꯏꯠ ꯇꯥꯗꯦꯕ
ꯃꯣꯏ ꯃꯤꯅ ꯄꯥꯏꯔꯒ ꯑꯃꯨꯛ ꯃꯥꯏ ꯑꯃꯨꯛ ꯐꯪꯉꯧꯔꯤ
ꯑ ꯃꯥꯅꯦ ꯑꯗꯨ ꯑꯣꯞꯁꯥꯏꯇ ꯅꯠ ꯇꯦꯕ
ꯃꯁꯥꯗ ꯃꯤꯗ ꯍꯥꯟꯅ ꯐꯪꯕꯅꯤꯅ ꯇꯥꯕ ꯊꯣꯛꯇꯦꯕ ꯑꯣꯁꯥꯏꯠ ꯇꯥꯕ ꯊꯣꯛꯇꯦꯕ ꯃꯃꯥꯅ ꯄꯥꯏ ꯑꯣꯏꯔꯨꯗꯤ ꯑꯣꯁꯥꯏꯠ ꯇꯥꯗꯧꯕ
ꯁꯦꯀꯦꯟ ꯗꯤꯐꯦꯟꯗꯔꯗꯨ ꯀꯩꯅꯣ ꯑꯗꯨꯅꯕꯨ ꯍꯥꯟꯅ ꯆꯦꯜꯂꯦꯕ ꯑꯗꯨꯗ ꯀ꯭ꯔꯣꯁ ꯇꯧꯗꯦꯕ
ꯍꯣꯏ ꯑꯩ ꯑꯗꯨꯏ ꯕꯣꯟꯗꯣ ꯑꯍꯥꯟ ꯇꯧꯕ ꯃꯇꯥꯡꯗꯣ ꯃꯥꯅ ꯍꯥꯟꯅ ꯐꯪꯉꯝꯃꯗꯤ ꯑꯗꯨ ꯃꯥꯏꯅ ꯕꯣꯟꯗꯨ ꯄꯥꯏ ꯀꯟꯗꯤ ꯇꯥꯗꯤ ꯇꯥꯅꯤꯕ ꯁꯨꯝ ꯌꯦꯡ ꯀꯥꯏ ꯀꯛ ꯍꯦꯕ ꯑꯗꯨ ꯐꯥꯟꯗꯣ ꯑꯁꯣꯝ ꯅꯀꯥꯟꯒꯤ ꯃꯣꯏ ꯑꯁꯣꯝꯀ ꯑꯁꯣꯝ ꯅꯀꯥꯟꯒꯤ ꯃꯤꯗꯣ ꯑꯅꯨꯌꯦꯠ ꯃꯥ ꯑꯗꯨ ꯑꯗꯨ ꯂꯣꯏꯅ ꯃꯥꯑꯣꯡ ꯇꯥꯔꯀꯟꯗ ꯃꯉꯣꯟꯗꯩꯩ ꯍꯟꯗꯣꯛꯂꯒ ꯅꯨꯄꯥ ꯑꯃꯗꯨ ꯄꯥꯏꯔꯒ ꯆꯟꯕꯅꯦꯕ ꯍꯣꯏ ꯑꯗꯨ ꯗꯣꯛꯇꯔ ꯑꯣꯏꯅꯤ ꯀꯔꯤ ꯇꯧꯏꯁꯦ
ꯗꯥꯏꯔꯦꯛ ꯗꯥꯏꯔꯦꯛ ꯁꯨꯠꯅꯦꯕ ꯋꯥꯟ ꯗ꯭ꯔꯣꯞꯁꯨ ꯇꯥꯗꯑꯕꯗꯣ ꯑꯗꯨ ꯅꯜꯂꯤ ꯑꯗꯨꯅꯨ ꯅꯨꯄꯥꯗꯨꯅ ꯆꯠꯂꯦ ꯑꯍꯥꯟꯕꯒꯤꯗ ꯑꯗꯨꯏ
ꯃꯋꯥꯠ ꯑꯣ
ꯑꯍꯟ ꯃꯥꯅ ꯆꯟꯕꯤꯗ ꯇꯧꯕꯗꯨꯗꯗꯤ ꯐꯖꯩ ꯊꯥꯕꯗꯣ ꯗꯤ ꯃꯄꯥꯟꯗꯩ ꯊꯥꯕꯅꯦꯕ
ꯑꯣ ꯑꯗꯨꯃꯥꯏꯅ ꯈꯧꯍꯧꯗ꯭ꯔꯦ ꯑꯩ ꯊꯦꯡꯉꯦ ꯑꯩ ꯌꯦꯡꯕꯗꯣ ꯃꯥꯄꯜ ꯃꯨꯛ ꯇꯔꯝꯃꯦꯕ ꯈꯣꯏꯔꯝꯗꯥꯏ ꯃꯇꯥꯡꯅꯦꯕ ꯍꯣꯔꯦꯟꯃꯨꯛ ꯑꯃꯨꯛꯁꯨ ꯑꯃꯨꯛ ꯑꯩ ꯊꯣꯛꯏ ꯂꯩꯔꯄ ꯑꯃꯁꯨ ꯆꯠꯜꯂꯦꯕꯃꯤꯅ ꯌꯨꯝ ꯊꯨꯅ ꯃꯤꯅꯤꯠ ꯀꯨꯏꯖꯟ ꯅꯠꯇ꯭ꯔꯣ ꯂꯣꯏꯔꯝꯗꯥ ꯑꯃꯁꯨ ꯆꯠꯂꯦꯕꯃꯤꯅ
ꯑꯦ ꯂꯣꯏꯕꯩꯗꯨꯅꯤꯅꯦ ꯅꯥꯜꯂ ꯆꯟꯉꯤꯁꯦ ꯂꯣꯏꯕꯩ ꯂꯣꯏꯕꯩꯗꯨꯅꯦ ꯅꯥꯜꯂꯤꯁꯦ ꯎꯝ ꯃꯔꯤꯗꯣ ꯂꯥꯁ ꯑꯃ ꯑꯩꯈꯣꯏ ꯃꯤꯅꯤꯠ ꯇꯔꯨꯛ ꯍꯥꯞꯄꯤꯗꯅ
ꯎꯝ
ꯑꯅꯤ ꯇꯔꯨꯛ ꯍꯥꯞꯀꯥꯟꯗꯅꯤ ꯊꯣꯝꯖꯤꯜꯂꯝꯃꯤꯗꯣ ꯑꯗꯨꯁꯨ ꯃꯤꯠ ꯑꯦ ꯒꯣꯟ ꯆꯟꯕ ꯑꯗꯨꯝ ꯂꯣꯏꯔꯦ
ꯍꯣꯏꯅꯦ ꯑꯗꯨꯃꯥꯏ ꯇꯧꯔꯝꯒꯅꯤ
ꯀꯥꯏꯗꯩ ꯌꯥꯝ ꯅꯥꯟꯅ ꯊꯥꯈꯤꯕꯅꯦ ꯑꯗꯨꯒꯤꯗꯨꯃꯗꯤ
ꯎꯝ ꯅꯥꯟ ꯌꯦꯡꯒꯕꯣ ꯀꯩꯅꯣꯗꯣ
ꯀꯔꯝꯕ
ꯌꯥꯗꯦ
ꯃꯦꯁꯦꯁ ꯂꯥꯛꯇ
ꯂꯥꯛꯇꯦ ꯃꯦꯁꯦꯁ ꯇꯨ ꯂꯥꯜ ꯂꯦꯠ ꯇ ꯂꯥꯛꯑꯦꯕ ꯇꯞꯄꯦꯕ ꯑꯗꯣ ꯑꯃꯨꯛ ꯆꯪꯀꯥꯟꯗꯗꯤ ꯑꯗꯨꯝ ꯀꯩꯅꯣ
ꯅꯪ ꯉꯝꯃꯔꯣꯏ
ꯊꯣꯛ ꯂꯥꯛꯄꯁꯨ ꯌꯥꯎꯕꯅꯦ ꯅꯨꯃꯤꯠ ꯇꯧꯔꯤ ꯁꯨꯃꯥꯏꯅ ꯇꯧꯕꯅꯦ
ꯑꯩ ꯑꯩꯒꯤꯗꯣ ꯊꯣꯛꯇꯤ ꯂꯥꯛ ꯑꯦꯕꯀꯣ ꯑꯗꯨꯒ ꯃꯦꯟꯕꯀꯥꯟꯗ ꯁꯝꯊꯤꯡ ꯔꯣꯡ ꯁꯝꯊꯤꯡ
ꯑꯗꯨꯝ ꯊꯥ ꯂꯩꯌꯦꯕ ꯌꯥꯗꯦꯕ
ꯇ꯭ꯔꯥꯏ ꯍꯥꯟꯅ ꯇꯧꯕꯅꯦ ꯑꯍꯥꯟꯕꯗ ꯑꯗꯨ ꯁꯠ ꯇꯧꯒꯤꯗꯩ ꯀꯣ ꯑꯗꯨꯝ ꯌꯥꯅꯤ ꯑꯍꯥꯟꯕꯁꯦ ꯑꯗꯨꯃꯥꯏ ꯌꯥꯝ ꯇꯧꯒꯜꯂꯦ ꯎꯝ
ꯄꯣꯠꯇꯨꯗ ꯕꯦꯔꯥ ꯂꯩꯕ ꯑꯗꯨꯒꯤ
ꯎꯝ ꯉꯔꯥꯡ ꯃꯤ ꯈꯔ ꯊꯥꯅꯕꯅꯦ ꯑꯃꯗ ꯄꯨꯂꯞ ꯁꯣꯏ
ꯑꯥ ꯑꯥ ꯑꯁ ꯑꯥ ꯖꯄꯥꯟꯁꯦ ꯐꯖꯔꯒ ꯖꯄꯥꯟ ꯃꯤ ꯃꯈꯩꯁꯤ ꯄꯨꯔꯥ ꯐꯨꯜ ꯁꯞꯄꯣꯔꯠ ꯖꯄ
ꯑꯗꯨꯗꯤ ꯉꯔꯥꯡ ꯖꯄꯥꯟ ꯖꯄꯥꯟ ꯇꯥꯏ ꯀꯅꯥꯅꯣ ꯀꯎꯈ꯭ꯔꯦ
ꯑꯗꯨ ꯀꯩꯅꯣ ꯇꯧ ꯑꯃꯗꯨꯁꯨ ꯑꯗꯨꯝ ꯀꯩꯅꯣ ꯍꯩꯁꯅ ꯍꯧꯕꯗꯣ ꯑꯗꯨꯏ ꯄꯣꯠꯇꯨ ꯑꯗꯨꯏ ꯑꯗꯨꯏ ꯀꯟ ꯑꯗꯨꯏ
ꯑꯃꯁꯨ ꯐꯖꯗꯤ ꯐꯖꯕ ꯃꯤ ꯑꯣꯏꯈꯤꯕꯅꯤ ꯀꯜ ꯍꯪꯒꯤꯔꯤꯔꯣ ꯍꯪꯗꯦ ꯍꯪꯗꯦ ꯑꯣ ꯃꯃꯤꯡ ꯑꯃ ꯑꯩꯅ ꯇꯥꯈꯤꯕ ꯑꯃ ꯑꯣꯏ ꯑꯣꯏꯈꯤꯕꯅꯦ
ꯍꯥꯏꯗꯤ ꯀꯟꯇ꯭ꯔꯤꯗꯣ ꯌꯥꯝꯅ ꯀꯥ ꯍꯦꯟꯅ ꯆꯥꯎꯕꯗꯤ ꯅꯠꯇꯕ ꯅꯦꯕ
ꯑꯩꯈꯣꯏ ꯏꯟꯗꯤꯌꯥ ꯇꯧꯔꯤꯁꯦ ꯌꯥꯗꯦ ꯏꯆꯥꯎ ꯆꯥꯎꯅ
ꯏꯟꯗꯤꯌꯥꯁꯤ ꯌꯥꯗꯔꯦ ꯃꯣꯏꯅꯗꯤ ꯃꯑꯣꯡꯗ ꯃꯌꯥꯡ ꯃꯆꯥ ꯃꯌꯥꯝ ꯊꯣꯝꯖꯤꯜꯂ ꯃꯩꯇꯩ ꯉꯥꯛꯇ ꯊꯣꯛꯑꯗꯤ ꯈꯔ ꯑꯃꯨꯛ ꯌꯥꯗꯧꯕ ꯎꯝ ꯑꯩꯈꯣꯏ ꯀꯩꯅꯣꯒꯤꯒ ꯂꯧꯔꯤ ꯈꯣꯠꯇꯣꯏꯔꯤꯁꯨ ꯑꯩꯈꯣꯏ ꯑꯣꯕꯔ ꯕꯦꯛꯀꯤꯡ
ꯑꯥ ꯃꯣꯏꯒꯤ ꯀꯣꯛ ꯑꯃ ꯂꯩ ꯃ ꯃꯣꯏꯒꯤ ꯀꯣꯛ ꯑꯃ ꯂꯩꯌꯦꯕ ꯍꯥꯏꯔꯗꯤ ꯑꯩꯅ ꯁꯥꯟꯅꯕꯗ ꯁꯨꯝ ꯈꯪꯕꯩ ꯍꯥꯏ ꯃꯣꯏꯒꯤ ꯃꯤꯁꯦ ꯍꯩꯒꯦꯔꯥ ꯍꯥꯏ ꯑꯣꯏꯒꯦꯔꯥ ꯃꯣꯏꯒꯤ ꯃꯤꯁꯦ ꯃꯣꯏꯒꯤ ꯃꯤꯁꯦ ꯊꯣꯛꯍꯧꯔ ꯉꯥꯏꯇꯣꯛꯑꯦꯕ ꯃꯣꯏꯒꯤꯗꯤ ꯑꯧꯗꯩꯗꯤ ꯑꯃꯅ ꯑꯗꯨ ꯑꯗꯨꯁꯨ ꯂꯩꯔꯦ ꯑꯗꯨꯗꯩ ꯑꯗꯨ ꯃꯣꯏ ꯍꯥꯏꯗꯤ ꯁꯦꯜꯐꯤꯁ ꯌꯥꯝ ꯑꯣꯏꯌꯦ ꯃꯁꯥ ꯈꯒꯤ ꯈꯛꯇ ꯈꯜꯂꯦꯕ ꯑꯩꯅ ꯑꯩꯅ ꯆꯟ ꯁꯅꯔꯗꯤ ꯌꯥꯗꯦ ꯍꯥꯏꯕꯒꯤ ꯋꯥꯈꯜ ꯑꯩꯅ ꯕꯣꯟꯁꯦ ꯄꯥꯏꯔꯒ ꯑꯗꯨꯝ ꯁꯤꯗꯤ ꯇꯤꯝ ꯇꯤꯝ ꯒꯦꯝꯗꯗꯤ ꯑꯗꯨꯒꯤ ꯑꯩꯈꯣꯏ ꯁꯦꯜꯐ ꯑꯗꯨꯒꯤ ꯏꯁꯥ ꯏꯇꯣꯝꯗꯒꯤ ꯈꯟꯕꯗ ꯌꯥꯗꯦ ꯗꯕ ꯒ꯭ꯔꯨꯞ ꯇꯤꯝ ꯇꯧꯔꯀꯥꯟꯗ ꯐꯖꯅ ꯆꯥꯟꯅꯔꯀꯥꯟꯗ ꯇꯧꯗꯧꯅꯦ ꯇꯧꯗꯦꯕ
ꯎꯝ ꯌꯦꯡꯁꯤ ꯌꯦꯡꯗꯣꯏꯅꯦ ꯃꯑꯣꯡꯗꯣ ꯌꯦꯡꯗꯅ ꯎꯝ ꯐꯩꯗꯤ ꯅꯠꯇ꯭ꯔꯣ ꯃꯥꯏꯁꯨ ꯋꯍꯩ ꯃꯇꯥꯡꯗꯨꯒꯤ ꯁꯨꯃꯥꯏꯅ ꯇꯧꯕꯁꯨ ꯌꯦꯡꯗꯣꯏꯅꯤ ꯔꯣꯏꯟꯁꯟ ꯃꯤ ꯍꯥꯛ ꯏꯟꯊꯨꯑꯣ ꯑꯩꯈꯣꯏꯅ ꯊꯣꯛꯏꯕꯅꯤꯗꯤ ꯐꯠꯇ꯭ꯔꯣ
ꯋꯥꯔꯦ
ꯆꯠꯇꯣ
ꯀꯦꯅꯣ ꯇꯧꯅꯤꯑꯕ ꯁꯥꯟꯅꯕꯗ ꯁꯨꯝ ꯌꯦꯡꯕ ꯀꯥꯟꯗ ꯎꯝ ꯑꯗꯨꯃꯥꯏꯅ ꯍꯥꯏꯗꯤ ꯏꯁꯥ ꯑꯩ ꯏꯁꯥ ꯐꯥꯎꯔꯉꯥꯏꯒꯤ ꯑꯗꯨꯒꯤ ꯐꯣꯟ ꯕꯥꯏ ꯁ꯭ꯀꯣꯠ ꯑꯗꯨꯏ ꯋꯥꯈꯜꯗ ꯂꯩꯌꯦꯕ ꯑꯅꯝꯕꯅ
ꯎꯝ ꯍꯣꯏ ꯑꯗꯨꯅ ꯑꯗꯨꯝ ꯈꯪꯉꯛꯇꯣꯜꯂꯦ ꯑꯗꯨꯕꯨ ꯄꯣꯠ ꯃꯤ ꯃꯨꯟꯅ ꯌꯦꯡꯉꯤ ꯄꯣꯠꯇꯨꯕꯨ ꯅꯠꯇ꯭ꯔꯣ
ꯒꯦꯝ ꯃꯦꯀ꯭ꯔ ꯒꯦꯝ ꯃꯦꯀ꯭ꯔ ꯁꯣꯏ
ꯈꯥꯔꯗꯤ ꯐꯖꯔꯕꯅꯦꯕ ꯏꯟꯗꯤꯌꯥ ꯈꯔ ꯊꯥꯅ ꯍꯥꯏꯔꯗꯤ
ꯐꯖꯩ ꯑꯩ ꯍꯣꯏ ꯄꯩꯁꯥ ꯈ ꯊꯥꯏꯅ ꯍꯔꯝꯃꯦ ꯍꯥꯟꯅ ꯍꯈꯣꯏ ꯀ꯭ꯔꯤꯛꯀꯦꯠꯅ ꯊꯥꯖꯤꯟꯕꯗꯣ ꯍꯧꯖꯤꯛꯇꯤ ꯀꯩꯅꯣ ꯈꯔ ꯊꯥꯖꯤꯜꯂꯝꯃꯦꯕ ꯕꯣꯜꯗꯅ ꯊꯥꯖꯤꯟꯍꯧꯔꯝꯃꯦꯕ
ꯀꯔꯤ ꯑꯃꯨꯛ ꯇꯧꯅꯕꯅꯣ
ꯁꯔꯥꯟ ꯇꯨꯔꯥꯟ
ꯋꯥꯔꯤ ꯃꯃꯨꯛ ꯍꯧꯔꯛꯑꯕꯔꯥ
ꯇꯕꯨꯗꯤ ꯇꯥꯏ ꯍ ꯍꯍꯥ ꯎꯝ ꯑꯝꯗꯥꯏ ꯁꯤꯗ ꯀꯥꯏꯅ
ꯎꯝ ꯏꯕꯥꯏꯒꯤꯗ ꯀꯩꯅꯣ ꯇꯧ ꯌꯥꯎ ꯃꯥꯜꯂꯦ ꯑꯩꯈꯣꯏ ꯁꯥꯟꯅ ꯌꯥꯎ ꯃꯥꯜꯂꯤ ꯅꯣꯏ ꯕꯤꯖꯤꯅꯦꯁ ꯑ ꯑꯩꯁꯨ ꯈꯔ ꯌꯥꯎꯒꯦ ꯇꯧꯔꯝꯕꯅꯤ
ꯀꯅꯥꯥꯏ ꯚꯥꯏ
ꯃꯣꯏ
ꯀꯩ ꯕꯤꯖꯤꯅꯦꯁ ꯅꯣ ꯍꯥꯏꯁꯦ
ꯈꯪꯗꯦ ꯋꯥꯔꯤ ꯁꯥꯟꯅꯕꯗ ꯕꯤꯖꯤꯅꯦꯁꯀꯤ ꯄꯟ ꯌꯥꯎꯈꯤꯕ꯭ꯔꯣ
ꯌꯥꯝꯇꯤꯗ
ꯀꯟꯗꯨꯅ ꯑꯗꯨꯗꯒꯤ ꯀꯩꯅꯣ ꯇꯧꯒꯦ ꯑꯗꯨ ꯈꯔ ꯑꯩꯁꯨ ꯌꯥꯎꯈꯤ ꯗ ꯅꯥꯥꯛ ꯇꯧꯔ ꯇꯧꯔꯝꯃꯅꯤ ꯃꯥꯅ ꯔꯤꯀꯣꯔꯠ ꯇꯧꯔ ꯊꯥꯔꯛꯄ
ꯎꯝ
ꯀꯣꯇꯣꯗ ꯑꯥ ꯑꯥ ꯑꯍꯣꯏ ꯑꯗꯨꯒ ꯑꯩꯉꯣꯟꯗꯗꯤ ꯎꯝ ꯎꯝ ꯑꯗꯣ ꯑꯩꯉꯣꯟꯗꯗꯤ ꯇꯥꯗꯕ
ꯀꯔꯦꯃ ꯀꯩ
ꯃꯥꯅ ꯀꯩꯅꯣ ꯊꯥꯔꯩ ꯄꯣꯠꯇꯣ
ꯎꯝ
ꯑꯣꯒꯤꯌꯣꯗꯣ ꯃꯥ ꯀꯩꯅꯣ ꯇꯧꯔ ꯊꯥꯔꯛꯏ ꯄꯣꯠꯇꯣ ꯑꯩꯉꯣꯟꯗꯗꯤ ꯇꯥꯗꯕ
ꯑꯣ ꯑ ꯑꯣ
ꯊꯝꯃꯒꯦ ꯑꯩ ꯆꯥꯛ ꯃꯔꯨ ꯑꯃꯅꯤ ꯗ ꯐꯠꯠ ꯂꯧ ꯍꯣꯜꯂꯤꯒꯤ ꯑꯗꯨꯒ ꯑꯃꯨꯛ ꯍꯥꯏꯔꯛꯀꯦ ꯊꯨꯒꯅꯤ ꯑꯩꯗꯤ ꯎꯝ ꯑꯗ ꯑꯅꯤ ꯂꯧꯎꯅ ꯂꯩꯔꯦ ꯊꯝꯃꯦ